ꯇꯥꯕ꯭ꯔꯥ
ꯍ ꯌꯦꯇꯥꯏ ꯌꯦ ꯇꯥꯏ ꯈꯪ ꯄ꯭ꯛ ꯈꯪꯉ ꯇꯥꯏꯌꯦ ꯅꯪꯈꯣꯟꯁꯦ ꯍꯧꯖꯤꯛ ꯉꯁꯤꯁꯦ ꯐꯝꯂꯤꯌꯦ ꯆꯥꯛ ꯆꯥ ꯇꯧꯔꯒ
ꯑꯦꯁ ꯀꯩꯅꯣ ꯊꯕꯛ ꯌꯥꯝ ꯆꯤꯟꯕ ꯃꯥꯜꯂꯦ
ꯑꯦ ꯃꯤ ꯑꯃꯒ ꯑꯗꯨꯝ ꯑꯣꯊꯤ ꯉꯥꯡ ꯅꯥꯔꯤꯅꯦꯗ
ꯎꯝ
ꯏꯃꯥ ꯏꯃꯥꯟꯅꯕꯒ ꯀꯥꯏꯔꯔꯤꯅ ꯃ ꯇꯝꯂꯦ ꯃꯇꯝ ꯂꯦꯟꯕꯒꯨꯝꯅꯀꯣ ꯅꯪꯗꯤ ꯀꯔꯤ ꯇꯧꯔꯤꯔꯣ ꯍꯧꯖꯤꯕꯣ
ꯆꯆꯥ ꯇ ꯑꯣꯔꯒꯃꯨ ꯀꯍꯤ ꯄꯦ
ꯑꯩ ꯏꯁꯇ꯭ꯔꯛꯁꯔ ꯇꯧꯔꯒ ꯍꯦꯛ ꯍꯤꯞꯄꯗꯤ ꯐꯥꯗꯔꯅꯤꯗ
ꯀꯩ ꯍꯥꯏ ꯄ
ꯍꯥꯏ ꯍꯥꯏꯕꯥꯎ ꯆꯥꯛ ꯍꯦꯛ ꯆꯥꯛꯊꯧꯔꯒ ꯍꯤꯞꯇ ꯐꯥꯗꯕꯅꯦꯕ
ꯑꯗꯨ ꯍꯤꯞꯅꯤꯡꯕꯒꯤ ꯎꯄꯥꯏ ꯂꯩꯏꯇ꯭ꯔꯦ
ꯑꯁ ꯟꯁꯥꯡ ꯈꯔ ꯍꯥꯎ ꯃꯥꯜꯂꯦꯍꯦ ꯑꯗꯨꯗꯤ ꯈꯔ ꯆꯥꯁꯤꯁꯤꯡꯗ꯭ꯔ ꯃꯥꯜꯂꯦꯍꯦ
ꯅꯠꯇ
ꯀꯔꯤ ꯌꯦꯟꯁꯥꯡ ꯌꯣꯠꯄꯤꯈ꯭ꯔꯕꯣ
ꯎꯝ ꯎꯁꯋꯥ ꯑꯀꯪꯕꯗꯨꯣ ꯀꯃꯥꯏ ꯍꯥꯏꯕ꯭ꯔꯥ
ꯎꯁꯣꯏ
ꯎꯝ
ꯑꯁꯣꯏ ꯈꯛꯇ ꯆꯥꯕ꯭ꯔꯣ ꯇꯣꯛꯧꯕꯗꯤ ꯌꯥꯎꯗ꯭ꯔꯕꯣ ꯃꯊꯦꯜ ꯌꯥꯎꯗ꯭ꯔꯕꯣ
ꯀꯩꯅꯣ ꯀꯩꯅꯣꯔꯦ ꯃꯃꯤꯡꯗꯨꯒ ꯍꯧꯖꯤꯛ ꯀꯥꯎꯈ꯭ꯔꯦ ꯀꯔꯤ ꯍꯥꯏꯕ ꯃꯁꯔꯨꯝꯗꯣ ꯀꯃꯥꯏꯅ ꯍꯥꯏꯕ꯭ꯔꯣ ꯃꯩꯇꯩꯂꯣꯟꯅ ꯃꯁꯔꯨꯝ ꯑꯀꯥꯡꯕꯗꯣ ꯑꯗꯨꯒꯤ ꯟꯖꯨ
ꯆꯦꯡꯒꯨꯝ
ꯎꯝ
ꯆꯦꯡꯒꯨꯝ ꯆꯦꯡꯒꯨꯝꯕ ꯀꯥꯡꯪꯕꯔꯣ
ꯎꯝ
ꯉꯧꯔꯣ
ꯑ ꯀꯩ ꯍꯥꯏꯕ ꯅꯪ ꯈꯨꯣꯟꯁꯦ ꯑꯗꯨ ꯀꯩꯅꯣ ꯅꯪꯒꯤ ꯕꯦꯛꯒ꯭ꯔꯥꯎꯟꯗ ꯁꯥꯎꯟ ꯑꯃ ꯇꯥꯕꯒꯤ ꯐꯖꯅ ꯇꯥꯕ ꯉꯝꯗꯦ
ꯑꯣ ꯕꯦꯛꯒ꯭ꯔꯥꯎꯟꯗꯣ ꯇꯥꯕ꯭ꯔꯣ
ꯍꯣꯏ
ꯑꯩꯉꯣꯟꯗꯗꯤ ꯑꯩꯒꯤ ꯃꯅꯥꯛꯇꯗꯤ ꯀꯩꯁꯨ ꯂꯩꯇꯦ ꯎꯆꯦꯛ ꯑꯃ ꯃꯈꯨꯣꯡꯉꯒ ꯀꯥꯏꯅꯩꯅꯤ
ꯍꯥ
ꯎꯆꯦꯛ ꯃꯈꯣꯡ ꯈꯛꯄꯅꯦ ꯍꯧꯖꯤꯛ ꯇꯥꯕꯗꯤ
ꯑꯥ
ꯏ ꯆꯤꯛ ꯆꯤꯛꯄ ꯐꯥꯎꯗ ꯂꯩꯔꯤꯅꯦ ꯍꯧꯖꯤ ꯑꯩꯁꯤ ꯏꯇꯤꯛ ꯆꯤꯛꯄ ꯃꯐꯝꯝꯗ ꯂꯩꯕꯅꯦꯕ ꯆꯥꯛꯆꯥ ꯇꯧꯔꯒ ꯑꯣꯦ ꯀꯪ ꯆꯠꯊꯣꯛꯈꯒ ꯍꯦꯛ ꯆꯠꯇꯊꯣꯛ ꯑꯣꯏꯕꯀꯣ ꯇꯨꯝꯕ ꯅꯨꯡꯉꯥꯏꯇꯦ ꯌꯥꯝꯅꯤ
ꯆꯔꯦ
ꯑꯁ ꯀꯣꯡꯗ꯭ꯔꯨꯝꯗꯖ ꯍꯥꯏꯗ ꯊꯔꯣꯏꯒ ꯀꯣꯡꯗ꯭ꯔꯨꯝ ꯆꯝꯐꯨꯠꯀ ꯊꯔꯣꯏ ꯇ ꯀꯣꯊꯥꯔꯣꯏ ꯆ ꯅꯕ꯭ꯔꯦꯅꯦ ꯑꯦ ꯊꯧꯔꯣꯏ ꯅꯪ ꯆꯥꯗ꯭ꯔꯣ ꯀꯥꯗꯦꯏ ꯀꯣꯏꯁꯕꯦꯟꯗꯦ ꯑꯦꯚꯇꯤꯁ ꯀꯕꯒꯦ ꯑ ꯉꯥꯅꯨꯕꯨ ꯆꯥꯔꯝꯃꯒꯩꯅꯦ ꯑꯗꯨꯗꯤ ꯆꯥꯕ꯭ꯔꯣ
ꯑ
ꯃꯈꯈꯣꯡ ꯅꯅꯥꯞ ꯂꯤꯗꯨ ꯅ ꯅꯣꯏ ꯆꯥꯕ ꯌꯥꯗꯕꯅꯤ
ꯆꯉ ꯑꯃꯃꯤ ꯊꯥꯛꯇ꯭ꯔ ꯅꯥꯏꯕ ꯉꯥꯡꯕ ꯊꯛꯇꯦ ꯑꯗꯨꯒ ꯉꯥ ꯀꯩꯅ ꯇꯧꯗꯕꯗꯤ ꯆꯥꯗꯦ ꯏꯁꯦꯂꯥꯏꯇ ꯄꯨꯠꯇ ꯍꯥꯏ ꯍꯣꯏ ꯏꯁꯀꯦ ꯂꯩꯇꯦ ꯁꯤ ꯑꯝꯕꯩ ꯆꯥꯅꯥ ꯆꯥꯗꯦ ꯆꯗꯤ ꯆ ꯃꯁꯛꯅ‌ꯦ ꯀꯥꯏꯅꯥ ꯌ‌ꯦꯡꯕꯗꯗꯤ ꯑꯣ ꯐꯥꯄꯤꯤ ꯑꯃꯅ ꯇꯥꯔ ꯍꯥꯎꯕ꯭ꯔꯣ ꯑꯇꯣꯄꯁꯗꯣ ꯍꯥꯎꯋꯤ ꯍꯥꯏꯅꯦ
ꯑꫭꯇꫭꯞꯄꯁ ꯍꯥꯎꯋꯦ ꯑꯗꯨ ꯁꯦꯕꯟ ꯗꯦ ꯑꯣꯏꯕꯒꯤ ꯖꯁ ꯇ꯭ꯔꯥꯏ ꯇꯧꯗꯦ ꯍꯥꯏꯗ ꯑꯃ ꯈꯛꯇꯪ ꯑꯗꯨꯗ
ꯅꯪ ꯆꯥ ꯆꯔꯦ ꯍꯧꯖꯤꯛꯇꯤ ꯅꯪ ꯄꯥꯕ ꯂꯥꯏꯔꯤꯛ ꯑꯗꯨ ꯐꯖꯅ ꯀꯣꯛ ꯐꯧꯔꯣꯏ ꯅꯪ ꯑꯩꯉꯣꯟꯗ ꯂꯣꯠ ꯁꯥꯐꯔ ꯑꯃꯨꯛ ꯇꯧꯗꯣꯏꯅꯦ ꯂꯣꯔꯠ ꯁꯦꯄꯔꯁꯦ ꯀꯌꯥ ꯀꯌꯥꯃꯨꯛ ꯇꯧꯕꯔꯣ ꯆꯍꯤ ꯑꯃꯗ
ꯑꯍꯨꯝꯔꯥ ꯊꯥꯔꯇꯤꯟ ꯁꯦꯚꯔꯠ ꯑꯃꯗ ꯑꯃꯨꯛꯀ ꯅꯦꯛꯁ ꯃꯟ ꯇ ꯆꯕ
ꯐꯖꯅ ꯇꯧꯁꯤꯜꯂꯣ ꯅꯠꯇ꯭ꯔꯗꯤꯀꯣ ꯀꯣꯛꯄꯤꯔꯣꯏꯀꯣ ꯅꯪ
ꯅꯣꯏ ꯅꯪꯗꯤ ꯄꯛꯇꯤꯁ꯭ꯔ ꯑꯠꯇ‌ꯦꯍ‌ꯦ ꯌꯥꯔꯦꯁꯦ ꯅꯠꯇꯦꯍꯦ ꯁꯤꯗꯤ ꯀꯦꯔꯂꯤꯡꯅꯤꯍꯦ
ꯍꯣ ꯍꯣ ꯍꯣ
ꯀꯦꯊꯂꯤꯛꯁꯨ ꯑꯥ ꯆꯥꯗꯕ ꯌꯥꯕ ꯀꯩ ꯀꯔ ꯌꯥꯎꯕ꯭ꯔꯥ ꯂꯤꯛ ꯆꯥ ꯆꯥꯕ ꯌꯥꯗꯕ ꯂꯩꯇꯦ ꯂꯣꯏꯅꯃꯛ ꯆꯥꯕ ꯌꯥꯏ ꯀꯩꯅꯣ ꯅꯪ ꯈꯧꯄꯣꯝꯗꯒꯤ ꯃꯥꯜꯂꯦ ꯅꯠꯇꯦꯍꯦ
ꯑꯧ ꯀꯦꯊꯂꯤꯛ ꯀꯩꯅꯣ ꯀꯦꯊꯂꯤꯛ ꯀꯤꯁꯨ ꯀꯩꯅꯣ ꯀꯩ ꯁꯦꯂꯦꯕ꯭ꯔꯦꯁꯟꯔꯥ ꯀꯔꯤꯔ ꯑꯃ ꯂꯩꯕꯅꯦ ꯁꯥ ꯌꯥꯝ ꯁꯥ ꯆꯥꯕ ꯌꯥꯗꯕ
ꯂꯩ ꯏꯔꯥꯏ ꯅꯨꯃꯤꯠꯇ ꯑꯁꯤ ꯑꫭ ꯀꯩꯩꯅꯣꯃ ꯆꯪꯕꯗꯣ ꯐꯣꯔꯇꯤ ꯗꯦꯖ ꯂꯩꯕꯗꯣ
ꯑꯥ
ꯄꯥꯁꯇꯤꯡꯒ ꯑꯣꯏꯔꯝꯒꯅꯤ ꯐꯥꯁꯇꯤꯡꯗ ꯑꯗꯨ ꯈꯛꯂꯥ ꯅꯠꯇꯕꯥ ꯑꯁꯤ ꯂꯦꯟꯗ ꯍꯥꯏꯗꯣ
ꯂꯦꯟ ꯆꯪꯕ ꯃꯇꯝꯗ
ꯎꯝ
ꯂꯦꯟ ꯆꯪꯕ ꯃꯇꯝꯗ ꯍꯥꯏꯕꯨ ꯑꯣ ꯅꯨꯃꯤꯠ ꯐꯣꯔꯇꯤ ꯑꯣꯏꯕꯗꯣ
ꯎꯝ
ꯐꯣꯔꯇꯤ ꯑꯣꯏꯕꯗꫭ ꯅꯨꯡꯇꯤ ꯆꯥꯕ ꯌꯥꯗ‌ꯦ ꯍꯥꯏꯕ ꯅꯠꯇꯦ ꯏꯔꯥꯏꯈꯛ ꯅꯨꯃꯤꯠ ꯈꯛꯇ
ꯑꯗꯨ ꯀꯩꯒꯤꯅꯣ ꯍꯥꯏꯗꯤ ꯑꯥ ꯃꯣꯏꯅ ꯑꯥ ꯁꯥꯥ ꯆꯥꯒꯅꯨ ꯑꯗꯨ ꯍꯥꯏꯕꯗꯨ ꯀꯩꯒꯤ ꯑꯣꯏꯕ꯭ꯔꯥ
ꯑꯗꯨ ꯑꯣꯏꯕꯗꯨꯗꯤ ꯀꯔꯤ ꯍꯥꯏꯁꯤꯔꯥ ꯑꯩꯈꯣꯏ ꯃꯥꯅ ꯑꯩꯈꯣꯏ ꯈꯨꯔꯨꯝꯕꯗꯣ ꯋꯥꯅ ꯑꯗꯨꯃꯥꯏꯅ ꯇꯧꯔꯒ ꯑꯗꯨꯃꯥꯏꯅ ꯈꯔ ꯑꯩꯈꯣꯏꯁꯨ ꯀꯔꯤ ꯍꯥꯏꯁꯤꯔꯥ ꯑꯗꯨꯅ ꯃꯤ ꯈꯛꯇꯗꯤ ꯑꯩꯈꯣꯏꯁꯦ ꯋꯥꯕꯒꯨꯝꯅ ꯑꯍꯥꯎꯕꯁꯤꯡꯒꯨꯝꯕ ꯆꯥꯕ ꯈꯔ ꯊꯤꯡꯕꯗꯣ ꯐꯥꯁꯇꯤꯡ ꯇꯧꯕꯗꯣ ꯇꯕꯔꯥ
ꯀꯩꯍꯏꯕꯅꯣ ꯀꯩꯒꯤ
ꯑꯩꯈꯣꯏ ꯈꯨꯔꯨꯝꯕꯗꯣ ꯑꯩꯈꯣꯏ ꯅꯨꯃꯤꯠ ꯑ ꯐꯣ꯭ꯔꯠꯇꯤ ꯗꯦꯖ ꯂꯩꯌꯦꯅꯀꯣ
ꯎꯝ
ꯐꯣꯔꯇꯤ ꯗꯦꯖ ꯃꯥꯅ ꯁꯐꯔ ꯇꯧꯈꯤꯗꯅ ꯃꯥꯅ ꯑꯗꯨ ꯃꯇꯝꯗ ꯃꯥꯅ ꯋꯥꯕꯒꯨꯝꯅ ꯑꯩꯈꯣꯏꯁꯨ ꯈꯣꯏꯁꯨ ꯅꯤꯡꯂꯤꯕꯔꯤꯅ ꯑꯗꯨ ꯑꯗꯨ ꯅꯨꯃꯤꯠꯈꯛ ꯐꯥꯎꯗꯤ ꯑꯩꯈꯣꯏ ꯆꯥꯕ ꯑꯍꯥꯎꯕ ꯆꯥꯕꯒꯨꯝꯕꯗꯤ ꯈꯔ ꯎ
ꯎꯝꯝꯝ ꯎꯝ
ꯑꯗꯨꯃꯥꯏꯅ ꯇꯧꯕꯅꯤꯗ ꯏꯁꯇꯥ ꯏꯁꯇꯥꯔ ꯆꯪꯕꯅꯤ ꯑꯗ ꯎꯝ ꯏꯁꯇꯥꯔ ꯆꯪꯅꯤꯉꯥꯏꯗ ꯑꯗꯨꯗꯤ ꯐꯩꯌꯦꯕ ꯑꯃꯁꯨ ꯑꯃꯨꯛꯀ ꯂꯩꯌꯦ ꯀꯦꯊꯂꯤꯛ ꯑꯩꯒꯤ ꯏꯃꯥꯟꯅꯕꯤ ꯀꯦꯊꯂꯤꯛ ꯃꯣꯏꯒꯤ ꯐꯣꯔ ꯍꯦꯇꯨꯗ ꯀꯩꯅꯣ ꯅꯞ ꯇꯔꯣꯛꯁꯀ ꯇꯧꯁꯤꯟꯗꯨꯅ ꯀꯔꯤꯒꯤꯅꯣ ꯑꯗꯨꯅ ꯈꯪ ꯈꯥꯡꯉꯦꯅꯦ ꯑꯗꯨꯅ ꯀꯩ ꯍꯥꯏꯕ ꯑꯦꯁ ꯋꯦꯟꯅꯁꯗꯦ ꯑꯦꯁ ꯋꯦꯟꯅꯁꯗꯦ ꯑꯦꯁ ꯍꯥꯏꯕꯗꯤ ꯃꯣꯏꯗꯣ ꯑꯦꯁꯅꯦ ꯃꯣꯏꯒꯤ ꯀꯩꯅꯣꯁꯨ ꯇꯧꯕꯗꯣ ꯑꯦꯁ ꯑꯦꯁ ꯈꯪꯂꯝꯒꯅꯤꯆ ꯑꯦꯁꯘꯤ
ꯎꯝ
ꯑꯗꯨ ꯔꯤꯁꯦꯝꯕ꯭ꯟ ꯑ ꯀꯩꯅ ꯁꯤꯛꯅꯤꯐꯤꯀꯦꯟ ꯑꯃ ꯄꯤꯕꯅꯤꯗ ꯑꯩꯈꯣꯏ ꯈ꯭ꯔꯣꯁ ꯇꯧꯕꯗꯤ ꯑꯩꯈꯣꯏꯁꯦ ꯀꯩꯁꯨ ꯑꯣꯏꯗꯅ ꯄꯣꯛꯂꯛꯄꯅꯤꯅꯀꯣ
ꯎꯝ
ꯀꯔꯤꯁꯨꯗ ꯅꯠꯇꯕꯤ ꯂꯩꯕꯥꯛꯇꯒꯤ ꯁꯦꯝꯂꯛꯄꯅꯤꯅ ꯍꯦꯛ ꯍꯧꯕꯗꯒꯤ ꯅꯠꯇ꯭ꯔꯣ
ꯎꯝ
ꯑꯗꯨꯅ ꯑꯩꯈꯣꯏꯁꯨ ꯁꯤꯕ ꯃꯇꯝꯗꯁꯨ ꯑꯩꯈꯣꯏꯗꯨꯃꯛ ꯆꯠꯀꯅꯤ ꯍꯥꯏꯅ ꯑꯩꯈꯣꯏ ꯑꯩꯈꯣꯏꯕꯨ ꯅꯤꯡ ꯅꯤꯡꯍꯟꯕꯗꯣ ꯅꯤꯡꯁꯤꯡꯍꯟꯕꯗꯨ ꯑꯃꯨꯛꯀ
ꯎꯝ
ꯑꯩꯈꯣꯏꯁꯤ ꯀꯩꯁꯨ ꯂꯥꯛ ꯀꯩꯁꯨꯇꯗꯒꯤꯅ ꯂꯥꯛꯄ ꯅꯠꯇꯦ ꯁꯤꯕ ꯃꯇꯝꯗꯁꯨ ꯀꯩꯁꯨ ꯅꯠꯇꯕꯤꯗ ꯃꯨꯛꯀꯣ ꯑꯩꯈꯣꯏ ꯁꯤꯒꯤꯅꯤ ꯃꯨꯛꯀ ꯀꯨꯠꯇꯨꯗ ꯑꯃꯨꯛꯀ ꯆꯠꯀꯅꯤ ꯑꯁꯤꯒꯤ ꯁꯤꯝꯕꯣꯜ ꯇꯧꯕꯅꯤꯘ ꯑꯦꯁ ꯋꯦꯠꯅꯁꯘꯦ ꯍꯥꯏꯕꯗꯣ
ꯎꯝ ꯑꯗꯨꯅꯦ ꯑꯗꯨꯗꯤ ꯑꯗꯨꯗꯤ ꯎꯝ
ꯂꯣꯏꯅ ꯃꯤꯅꯤꯡꯗꯤ ꯂꯩꯗꯤ ꯂꯩꯌꯦꯀꯣ ꯑꯦ ꯁꯤ ꯃꯤꯅꯤꯡ ꯑꯁꯦꯡꯕ ꯍꯥꯏꯗꯤ ꯑꯩꯈꯣꯏꯒꯤꯅꯤ ꯀꯩꯅꯣꯝꯃꯗꯣ
ꯀꯩ ꯍꯥꯏꯕ
ꯄꯨꯔꯥ ꯀꯝꯄ꯭ꯂꯤꯠ ꯑꯣꯏꯕꯤꯗꯤ ꯈꯣꯏꯒꯤꯅꯦꯕ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
ꯑꯣꯏꯔꯝꯃꯣꯏꯗ ꯑꯇꯣꯞꯄꯗꯤ ꯈꯪꯗ꯭ꯔꯦꯗ ꯈꯔ ꯈꯔ ꯏꯟꯀꯝꯄ꯭ꯂꯤꯠ ꯑꯣꯏꯕꯅꯦꯕ ꯃꯤꯅꯤꯡ ꯈꯔ ꯌꯥꯎꯗꯕꯅꯦꯕ
ꯇꯧꯔꯒ ꯑꯩꯈꯣꯏꯅ ꯑꯗꯨꯝ ꯏꯌꯥꯝꯕꯩ ꯐꯕꯅꯦ ꯍꯥꯏ ꯃꯨꯛꯀ ꯁꯦꯕꯦꯟꯗꯦ ꯂꯥꯛꯀꯅꯤ ꯑꯁ ꯑꯩꯈꯣꯏꯒꯤꯅ ꯁꯨꯃꯥꯏ ꯁꯨꯃꯥꯏ ꯈꯣꯏꯒꯤꯅꯦ ꯑ
ꯑꯃꯨꯛꯀ ꯑꯦꯑꯣꯋꯥꯏ ꯍꯥꯏꯅ ꯑꯃ ꯂꯩꯌꯦꯀꯣ ꯃꯣꯏꯗꯤ ꯀꯔꯤ ꯍꯥꯏꯁꯤꯔꯥ ꯑꯩꯈꯣꯏꯒꯤ ꯃꯊꯥ ꯃꯊꯥꯡ ꯃꯊꯥꯡꯒꯤ ꯊꯣꯛꯔꯛꯈꯤꯕ ꯈꯛꯇꯅꯤ ꯑꯁꯤꯅ ꯑꯗꯨꯝ ꯑꯩꯅ ꯑꯗꯨꯝ ꯂꯤꯗꯔ ꯑꯣꯏꯖꯔꯒꯦ ꯑꯗꯨꯒꯨꯝꯕ ꯑꯣꯏꯅꯤꯡꯕ ꯑꯩꯅ ꯊꯥꯖꯕ ꯑꯗꯨꯒꯤ ꯑꯣꯏꯕ ꯑꯗꯨ ꯃꯊꯥꯡ ꯇꯞ ꯇꯞꯗꯤ ꯃꯣꯏꯁꯦ ꯑꯩꯈꯣꯏꯒꯤ ꯏꯟꯁꯇꯥ ꯂꯣꯏꯅꯃꯛ ꯑꯗꯨꯝ ꯐꯣꯂꯣ ꯇꯧꯔꯛꯄꯅꯤ ꯑꯗꯨꯝ ꯑꯗꯨꯝ ꯌꯦꯡꯉꯣꯟ ꯅꯪ ꯈꯔ ꯑꯣꯞꯖꯥꯕ ꯇꯧ ꯑꯣꯏꯕꯅꯤ ꯑꯗꯨꯝ ꯅꯪꯕꯣ ꯆꯔꯤꯉꯩꯘ ꯅꯗꯤ ꯀꯩꯅꯣ ꯋꯥꯔꯀꯞ ꯌꯦꯡꯕ꯭ꯔꯣ ꯈꯣꯡꯀꯧꯕꯤꯗ꯭ꯔꯣ ꯍꯣꯏ ꯑꯩꯈꯣꯏ ꯑꯩꯈꯣꯏꯒꯤ ꯑꯩꯈꯣꯏꯅ ꯑꯩꯈꯣꯏꯅ ꯑꯩꯅ ꯉꯥꯡꯅꯔꯤꯕ ꯂꯣꯟꯗꯤ ꯈꯣꯡꯒ꯭ꯔꯥꯎꯕꯤ ꯌꯥꯏꯌꯦ ꯑꯗꯣ
ꯍꯩꯁ
ꯈꯣꯡꯀꯥꯎꯕꯤ ꯍꯥꯏꯕꯅꯦ ꯈꯣꯡꯀꯥꯎꯕꯤꯔ ꯈꯣꯡꯀꯥꯎꯕꯔꯥ ꯈꯪꯗꯦ ꯌꯦꯡꯕ꯭ꯔꯣ ꯍꯪꯕ ꯑꯁ ꯉꯁꯤ ꯑꯌꯨꯛꯀꯨꯏꯗꯤ ꯌꯦꯡꯗ꯭ꯔꯦꯗ
ꯑꯌꯨꯛ ꯀꯩꯒꯤ ꯉꯔꯥꯡ ꯅꯨꯡꯗꯥꯡ ꯃꯦꯠꯆ ꯂꯩꯗꯣꯋꯥꯗꯤ
ꯉꯁꯤꯅꯦ ꯀꯗꯥꯏꯗꯩꯅꯣ ꯄꯨꯡ ꯚꯥꯔꯣ ꯃꯈꯥꯏ ꯑꯩꯗꯤ ꯑꯔꯖꯦꯟꯇꯤꯅꯥꯅꯤ ꯀꯩꯅꯣ ꯏꯁꯄꯒ ꯑꯗꯨ ꯉꯔꯥꯡ ꯑꯔꯖꯦꯟꯇꯤꯅꯥ ꯁꯅ ꯀꯩ ꯑꯗꯨ ꯀꯣꯜꯗꯤ ꯇꯧꯔꯛꯑꯃꯦ ꯑꯩꯁꯨ ꯁꯥꯏꯂꯦꯟꯗ ꯊꯝꯈ꯭ꯔꯕ ꯀꯣꯜ ꯇꯧꯔꯛꯄ ꯃꯇꯝꯗꯣ
ꯎꯝ
ꯍꯧꯒꯠꯄꯗꯣ ꯃꯤꯀꯨꯞ ꯄꯥꯎ ꯊꯣꯛꯇ꯭ꯔꯦꯕ ꯉꯁꯤ ꯑꯌꯨꯛꯇꯣ
ꯑꯗ ꯐꯥꯏꯅꯦꯜꯁꯦ ꯀꯔꯝ ꯀꯥꯟꯗ ꯁꯥꯟꯅꯗꯣꯏꯔꯣ
ꯅꯥꯏꯟꯇꯤꯟꯂ ꯇ꯭ꯋꯦꯟꯤꯔ ꯑꯣꯏꯕꯅꯤ ꯑꯗꯨꯗꯤ ꯋꯥꯠꯂꯦꯀꯣ ꯀꯣꯏꯗ꯭ꯔꯦ ꯉꯁꯤꯗꯤ ꯁꯤꯛꯁꯇꯤꯟ ꯑꯣꯏꯔꯒꯩꯅꯣ
ꯁꯟꯇꯇ ꯅꯟꯇ ꯇꯋꯦꯟꯇꯤ ꯋꯥꯦ
ꯅꯨꯃꯤꯠ ꯑꯍꯨꯝ ꯃꯔꯤ ꯃꯔꯤꯒꯨꯝꯕꯉꯥꯏꯔꯦ ꯀꯩꯅꯣ ꯑ ꯑꯔꯖꯦꯟꯇꯤꯅꯥꯒ ꯁꯄꯦꯟ ꯑꯁ ꯑꯗꯨꯅꯦ ꯌꯦꯡꯅꯤꯡꯉꯤꯗꯣ ꯍꯥꯏꯕꯗꯤ
ꯑꯁ
ꯃꯦꯁꯤꯁꯨ ꯕꯥꯔꯁꯦꯂꯣꯅꯥꯥꯗ ꯑꯗꯨꯒꯤ ꯏꯁꯄꯦꯟꯗꯒꯤ ꯑꯗꯨꯝ ꯂꯩꯕꯅꯤꯅꯀꯣ ꯃꯣꯏꯒꯤ ꯄ꯭ꯂꯦꯒꯤ ꯇꯦꯛꯅꯤꯛꯁꯨ ꯈꯔ ꯃꯥꯟꯅꯏꯗꯅ ꯑꯗꯨꯗꯤ ꯑꯗꯨꯝ ꯁꯅꯥꯐꯝꯝꯇꯗ ꯐꯖꯔꯅꯦꯕ ꯑꯅꯤꯃꯛ ꯑꯩꯕ ꯉꯥꯛꯇꯅꯦ ꯂꯥꯃꯤꯟꯒꯤ ꯌꯥꯃꯜꯗꯨꯁꯨ ꯑꯗꯨꯝ ꯍꯩꯗꯤ ꯍꯥꯏꯕꯅꯦ ꯍꯥꯏꯌꯦ ꯍꯥꯏꯌꯦ ꯃꯦꯁꯤꯒꯨꯝꯅꯀꯣ ꯈꯔ ꯃꯅꯥꯏꯕ ꯃꯣꯏꯅꯤꯗꯣ ꯈꯔ
ꯍꯣꯏ
ꯍꯣꯏ ꯀ꯭ꯂꯕꯇꯁꯨ ꯆꯞ ꯃꯥꯟꯅꯅ ꯁꯥꯅꯔꯦ ꯃꯥꯃꯨꯀ ꯎꯝ ꯃꯥ ꯄꯁꯤꯅꯅꯥ ꯑꯁꯅꯥ ꯂꯩꯗꯨꯗꯤ ꯃꯥꯁꯨ ꯑꯉꯥꯡꯗꯒꯤ ꯑꯦꯀꯥꯗꯃꯤꯅꯤꯒꯤ ꯇꯝꯂꯛꯄꯅꯤꯅ ꯃꯥꯁꯨ
ꯎꯝ
ꯃꯦꯁꯤꯁꯨ ꯕꯥꯔꯁꯦꯂꯣꯅꯥꯒꯔ ꯑꯦꯀꯥꯗꯃꯤꯒꯤ
ꯎꯝ
꯭ꯔꯥꯁꯔꯨꯠ ꯭ꯔꯥꯁꯔꯨꯠ ꯂꯦꯕꯦꯜꯗꯗꯒꯤ ꯁꯅꯅꯥꯔꯀ ꯄꯤꯅꯍꯗꯁꯨ ꯃꯥꯖꯁꯨ ꯑ ꯑꯩ ꯍꯧꯖꯤꯛ ꯌꯥꯝ ꯄꯥꯈꯠꯂꯦ ꯀꯩꯒꯨꯝꯕ ꯃꯤꯁꯤꯡ ꯉꯝꯗꯅꯗꯤ ꯀꯥꯃꯥꯏꯟ ꯇꯧꯗꯣꯏꯅꯣ ꯍꯥꯏꯅ ꯫